ꯎꯝ ꯇꯥꯏ ꯇꯥꯏ
ꯑꯣ ꯀꯩꯗꯧꯔꯤꯅꯣ
ꯐꯝꯃꯤꯌꯦꯦ
ꯑ ꯀ ꯍꯥꯥ
ꯍꯥꯥ
ꯈꯔ ꯈꯔ ꯉ ꯈꯔ ꯀꯟꯅ ꯈꯔ ꯀꯟꯅ ꯍꯥꯏꯕꯤꯅꯦ
ꯑꯣ ꯌꯥꯝ ꯄꯤꯛꯅ ꯇꯥꯕ꯭ꯔꯣ
ꯃꯥꯅꯦ
ꯑꯁ ꯎ ꯅꯦꯠꯋꯥꯛ ꯅꯨꯡꯉꯥꯏꯇꯕꯒꯤꯅꯦ
ꯀꯩ ꯀꯩꯗꯧꯔꯤꯅꯣ
ꯊꯝꯃꯤꯌꯦ
ꯑ ꯅꯨꯡꯉꯥꯏꯔꯤꯕ꯭ꯔꯣ ꯅꯪꯕꯨ
ꯅꯨꯡꯉꯥꯏꯔꯤ
ꯑꯩꯒꯤ ꯑꯩꯒꯤ ꯂꯣꯟꯗꯤ ꯈꯔ ꯈꯣꯏꯕꯅꯤꯒ
ꯍꯣꯏ ꯀꯩꯁꯨ ꯀꯥꯏꯗꯌꯦ
ꯎꯝ
ꯆꯥꯛ ꯆꯥꯔꯕꯣ
ꯆꯥꯔꯦ ꯅꯪꯗꯤ
ꯑꯩꯗꯤ ꯆꯥꯗ꯭ꯔꯤ ꯈꯔ ꯋꯥꯠꯂꯤ
ꯑ ꯊꯦꯡ ꯊꯦꯡꯦꯍꯦ
ꯊꯦꯡꯉꯦ ꯑꯗꯨꯝ ꯊꯦꯡꯅ ꯆꯥꯏꯌꯦ ꯑꯩꯗꯤ
ꯑꯥ ꯀꯩ ꯀꯩ ꯃꯊꯦꯜ ꯑꯩ ꯉꯁꯤ ꯑꯣꯛꯁꯥ ꯆꯥꯏꯗ ꯅꯣꯏꯗꯤꯦ ꯑꯣꯛꯁꯥ
ꯑꯣ ꯑꯩꯗꯤ ꯑꯆꯝꯕ ꯑꯣꯏꯅ ꯊꯣꯡꯉꯦ ꯍꯥꯏꯗꯤ ꯇꯨꯝ ꯃꯅꯥ ꯃꯁꯤꯡ ꯀꯣꯕꯤ ꯏ ꯊꯝꯖꯦꯟ ꯃꯝꯕꯤ ꯀꯩꯀꯥ
ꯑꯣ ꯐꯔꯦ ꯑꯗꯨ ꯑꯗꯨꯅ ꯑꯗꯨꯅ ꯐꯌꯦꯗ ꯋꯥꯔꯜ ꯀꯞ ꯌꯦꯡꯗ꯭ꯔꯣ ꯅꯣꯏꯗꯤ
ꯌꯥꯝꯅ ꯍꯥꯥ
ꯀꯩ ꯍꯥꯏꯕ꯭ꯔꯥ ꯀꯩ ꯍꯥꯏꯕ꯭ꯔꯥ
ꯁꯥꯝꯕꯔ ꯑꯩ ꯃꯣꯏꯁ꯭ꯋꯥꯏꯒꯤ ꯑꯗꯨꯝ ꯁꯥꯝꯕꯔ ꯁꯥꯝꯕꯔ ꯍꯥꯏꯕꯒꯤ ꯑꯗꯨꯝ ꯍꯩꯅꯔꯦ ꯃꯅꯥ ꯃꯁꯤꯡ ꯀꯩꯀꯥ ꯑꯗꯨꯝ ꯃꯌꯥꯟ ꯃꯌꯥꯟ ꯇꯧꯔ ꯆꯥꯕꯗꯣ
ꯑꯥ ꯑꯥ
ꯑꯗꯨ ꯑꯣꯏꯕꯒꯤ
ꯑꯪꯒꯥꯏꯁꯦ ꯆꯝꯐꯨꯠꯇꯔꯥ
ꯆꯝꯐꯨꯠ ꯅꯠꯇꯦ ꯊꯣꯡꯉꯒ ꯆꯥꯕꯅꯦ
ꯀꯥꯡꯁꯣꯏ ꯀꯥꯡꯁꯣꯏꯒ ꯃꯥꯟꯅꯕ꯭ꯔꯥ ꯑꯗꯣ
ꯎꯝ ꯃꯌꯥꯟ ꯃꯌꯥꯟ ꯊꯥꯎꯈ꯭ꯔꯒ ꯆꯥꯕ
ꯈꯪꯗꯦ ꯑꯩꯗꯤ ꯑꯗꯨꯕꯨꯗꯤ ꯆꯥꯕꯗꯤ ꯆꯥꯔꯝꯒꯅꯤ ꯑꯩꯈꯣꯏꯅ
ꯍꯥꯏꯗꯤꯅꯦꯀꯣ ꯑꯗꯨꯝ ꯀꯣꯕꯤ ꯊꯝ ꯆꯃꯥꯟꯕꯤ ꯑꯂꯨ ꯑꯗꯒꯤꯗꯤ ꯈꯥꯃꯦꯟ ꯑꯁꯤꯟꯕ ꯒꯖꯔ ꯑꯗꯒꯤꯗꯤ ꯀꯔꯤ ꯀꯔꯤ ꯀꯣꯕꯤ ꯁꯥꯒꯣꯝ ꯀꯥꯏꯅꯒ ꯍꯥꯏꯅꯕꯅꯦ ꯑꯩꯈꯣꯏ ꯃꯅꯤꯄꯨꯔꯗꯗꯤ ꯑꯗꯨꯒ ꯍꯪꯒꯥꯝ ꯃꯔꯨ ꯀꯩꯀꯥ ꯇꯧꯔꯒꯀꯣ
ꯑꯥ
ꯑꯗꯒꯤ ꯆꯋꯥꯏꯁꯨ ꯍꯥꯞꯄꯦ ꯀꯩ ꯀꯩꯅꯣ ꯃꯌꯥꯝ ꯍꯥꯞꯄꯦꯕ
ꯑꯥ ꯑꯗꯣ ꯃꯤꯛꯁ ꯇꯧꯔꯒ ꯊꯣꯡꯕ
ꯍꯣꯏ
ꯑꯁ ꯑꯩꯈꯣꯏ ꯑ ꯀꯩꯅꯣ ꯍꯥꯏꯗꯣꯏꯕ ꯃꯌꯥꯟ ꯃꯌꯥꯟ ꯁꯣꯛ ꯇꯧꯔꯒ ꯆꯥꯏꯌꯦ ꯍꯥꯏꯗꯣꯏꯕ
ꯑꯩꯗꯤ ꯑꯍꯥꯟꯕꯅꯦ ꯉꯁꯤ ꯑꯗꯨ ꯑꯩꯁꯨ ꯍꯣꯏ ꯆꯥꯕꯗꯤ ꯆꯥꯔꯝꯒꯅꯤ ꯑꯗꯣ ꯑꯗꯨꯒꯤ ꯀꯩꯅꯣ ꯑꯥꯏꯇꯦꯝꯒꯤ ꯃꯤꯡꯗꯣ
ꯑꯥ
ꯑꯣ ꯃꯊꯦꯜꯒꯤ ꯃꯤꯡꯗꯣ ꯈꯪꯗꯕ ꯑꯗꯨꯒꯤ ꯑꯣꯏꯔꯝꯒꯅꯤ ꯑꯩ
ꯍꯣꯏ ꯑꯩꯈꯣꯏ ꯃꯩꯇꯩ ꯃꯔꯣꯟꯗꯅ ꯁꯣꯛ ꯇꯧꯔꯒ ꯆꯥꯕ ꯍꯥꯏꯌꯦꯕꯀꯣ
ꯑꯥ
ꯍꯥꯏꯗꯤ ꯃꯌꯥꯟ ꯃꯌꯥꯟ ꯁꯣꯛꯇꯧꯔ ꯆꯥꯏꯌꯦ ꯍꯥꯏ ꯑꯗꯒꯤꯗꯤ ꯃꯣꯏ ꯁ꯭ꯋꯥꯏꯗꯅ ꯁꯝꯕꯔ ꯍꯥꯏꯌꯦꯕꯀꯣ ꯁꯨꯃꯥꯏꯅ ꯃꯌꯥꯟ ꯃꯌꯥꯟ ꯊꯣꯡꯕꯁꯦ
ꯍꯣꯏ ꯍꯥꯎꯔꯝꯒꯅꯤ
ꯍꯥꯎꯋꯦ ꯍꯥꯏꯗꯤ ꯃꯣꯏ ꯁ꯭ꯥꯏ ꯈꯨꯊꯣꯡꯗ ꯑꯗꯨꯝ ꯊꯣꯡꯉꯦꯕꯀꯣ ꯑꯩꯁꯨ ꯍꯥꯏꯗꯤ ꯑꯗꯨꯝ ꯑꯁꯤꯟꯕ ꯀꯩꯀꯥ ꯍꯥꯞꯄꯒꯀꯣ
ꯑꯩꯒꯤꯁꯨ ꯊꯤꯟꯕꯤ ꯌꯣꯅꯦ
ꯑ ꯇꯤꯂꯛꯀꯦ ꯇꯤꯂꯛꯀꯦ
ꯅꯪꯅ ꯀꯅꯥꯅ ꯊꯪꯕ꯭ꯔꯥ
ꯑꯩꯅ ꯊꯣꯡꯉꯦ ꯊꯣꯡꯕꯕꯨꯗꯤ
ꯍꯧꯔꯝꯒꯅꯤꯗ
ꯍꯥꯎꯋꯦ ꯍꯥꯎꯋꯦ ꯏꯁꯥꯅ ꯊꯣꯡꯕꯁꯤꯗꯤꯀꯣ ꯑ ꯍꯥꯎꯍꯟꯒꯦ ꯌꯥꯔꯦ ꯍꯥꯏꯗꯤ ꯆꯝꯅ ꯊꯣꯡꯒꯦ ꯌꯥꯏ ꯃꯣꯔꯣꯛ ꯁꯥꯍꯟꯒꯦ ꯌꯥꯏ ꯑꯗꯒꯤꯗꯤ ꯍꯥꯞꯅꯤꯡꯕ ꯃꯑꯣꯡꯗ ꯍꯥꯞꯄꯒ ꯊꯣꯡꯉꯒ ꯆꯥꯕ ꯌꯥꯏꯗꯅ
ꯈꯣꯏꯅ ꯄꯥꯝꯕ ꯏꯁ꯭ꯇꯥꯜꯗ
ꯍꯥꯗꯨꯅꯦ ꯑꯗꯨꯅ ꯕꯦꯁ ꯑꯩꯒꯤ ꯑꯩꯅ ꯎꯝ ꯍꯣꯏ ꯃꯤ ꯈꯔꯗꯤ ꯆꯥꯛ ꯏꯟꯁꯥꯡ ꯊꯣꯡꯕ ꯌꯥꯝ ꯇꯜꯂꯦ ꯑꯗꯣ ꯑꯩꯒꯤ ꯑꯣꯏꯅꯗꯤꯀꯣ ꯑꯁ ꯑꯩꯅ ꯊꯣꯡꯉꯒ ꯆꯥꯖꯕ ꯑꯗꯨꯒ ꯑ ꯃꯤꯒꯤ ꯆꯥꯅꯤꯡꯉꯦꯅ
ꯑꯥ ꯍꯣꯏ
ꯑꯗꯨꯝ ꯃꯥꯏꯅ ꯃꯣꯏꯗꯥ ꯍꯥꯏꯗꯤ ꯑꯇꯥ ꯃꯣꯏꯗꯥꯅꯦ ꯑꯗꯒꯤꯗꯤ ꯀꯣꯔꯟꯐ꯭ꯂꯥꯋꯔ ꯈꯔ ꯍꯥꯞꯄꯒ ꯌꯦꯔꯨꯝ ꯇꯧꯔꯒ ꯇꯣꯠꯂꯅꯤ ꯑꯗꯨꯒ
ꯍꯣꯏ
ꯎꯝ ꯃꯦꯒꯤ ꯃꯁꯂꯥ ꯀꯩꯀꯥ ꯑꯗꯨꯝ ꯃꯣꯏ ꯁ꯭ꯋꯥꯏꯒꯤ ꯃꯁꯂꯥꯖꯦ ꯈꯔ ꯍꯥꯞꯄꯤꯔꯒ ꯆꯤꯅꯤ ꯈꯤ ꯇꯪ ꯍꯥꯞꯄꯦꯗꯅ ꯌꯥꯝ ꯅꯠꯇꯦꯀꯣ ꯑꯗꯨꯝ ꯈꯨꯠꯅ ꯈꯤꯇꯪ ꯆꯞꯄꯒ ꯍꯥꯞꯄ ꯋꯥꯅꯦ ꯄꯤꯟꯁ ꯑꯗꯨꯝ ꯃꯉꯥ ꯇꯔꯥꯃꯨꯛꯇꯪ ꯑꯗꯨꯃꯥꯏꯟ ꯇꯧꯔꯒ ꯃꯦꯒꯤ ꯍꯧꯔꯒ ꯑꯗꯨꯝ ꯆꯥꯊꯣꯛꯄ ꯑꯁ ꯈꯪꯗꯦ ꯑꯩꯗꯤ ꯌꯥꯝ ꯅꯨꯡꯉꯥꯏ
ꯅꯪꯒꯤ ꯈꯨꯊꯣꯡꯁꯦ ꯍꯥꯎꯔꯝꯒꯅꯤꯗ
ꯈꯔꯀꯣ ꯊꯣꯡꯕ ꯊꯥꯛꯄ ꯌꯥꯝ ꯄꯥꯝꯃꯦꯕ
ꯑꯥ
ꯑꯗꯨꯅ ꯑꯗꯨ ꯁꯥ ꯊꯣꯡꯕꯗꯤ ꯑꯃꯨꯛꯀ ꯌꯥꯝ ꯍꯩꯇꯦ ꯍꯥꯎꯅ ꯊꯣꯡꯕꯗꯤ ꯍꯩꯌꯦꯕꯀꯣ
ꯅꯣꯏꯗꯤ ꯁꯥ ꯀꯥꯎ ꯑꯩꯕꯗꯤ ꯄꯥꯛ ꯆꯥꯗꯕ ꯃꯥꯜꯂꯦ ꯉꯥ ꯑꯣꯏꯅ ꯆꯥꯕ ꯃꯥꯜꯂꯦꯗ
ꯑ ꯍꯣꯏ ꯑ ꯁꯥ ꯍꯥꯏꯔꯒꯗꯤ ꯌꯦꯟ ꯗꯤ ꯑꯃꯨꯛꯀ ꯇꯣꯏꯅ ꯆꯥꯏꯌꯦꯕꯀꯣ
ꯑꯥ
ꯑꯗꯨꯕꯨ ꯑꯈꯣꯏꯅ ꯄꯥꯝꯅ ꯆꯥꯕꯗꯤ ꯁꯟꯅꯦꯕꯀꯣ
ꯍꯣꯏ
ꯑꯗꯣ ꯁꯟꯖꯦ ꯍꯥꯏꯗꯤ ꯄꯥꯝꯃꯦ ꯍꯥꯏꯕꯗꯤ ꯑꯩꯒ ꯕꯥꯕꯥꯒ ꯑꯈꯣꯏꯕꯨꯡꯉꯣꯒ ꯑꯈꯣꯏ ꯑꯍꯨꯝꯈꯛ ꯆꯥꯏꯌꯦꯕ ꯑꯈꯣꯏ ꯏꯃꯨꯡꯗ ꯃꯃꯥꯒ ꯏꯅꯥꯎꯅꯨꯄꯤꯒꯗꯤ ꯁꯟ ꯆꯥꯗꯦꯕꯀꯣ
ꯑꯥ
ꯑꯗꯨꯅ ꯊꯣꯡꯉꯥꯒ ꯆꯥꯕꯖꯦ ꯃꯤ ꯑꯅꯤꯗꯣ ꯆꯥꯗꯕꯅꯤꯅ ꯅꯨꯡꯉꯥꯏꯇꯕꯅꯤꯅ ꯄꯥꯛꯅ ꯊꯣꯡꯗꯕ
ꯑꯩꯁꯨ ꯁꯟ ꯁꯟꯕꯨꯗꯤ ꯄꯥꯝ ꯌꯥꯝꯅ ꯄꯥꯝꯗꯦꯗ ꯑꯩ ꯑꯩꯁꯨ ꯁꯟ ꯍꯥꯏꯗꯤ ꯋꯥꯟꯁ ꯑꯃꯔꯛꯒꯨꯝꯕꯗꯤ ꯑꯗꯨꯝ ꯆꯥꯕ ꯌꯥꯏ ꯑꯗꯣ ꯔꯤꯄꯤꯠ ꯑꯣꯏꯅ ꯆꯥꯔꯗꯤꯀꯣ
ꯑꯁ ꯑꯩꯗꯤ ꯅꯨꯡꯇꯤꯒꯤ ꯁꯟ ꯆꯥꯔꯁꯨ ꯌꯥꯅꯤ
ꯑꯩꯗꯤ ꯌꯥꯗꯦ ꯍꯛꯆꯥꯡꯁꯦ ꯀ ꯀꯩꯅꯣ ꯅꯥꯒꯦ ꯇꯧꯕꯅꯦꯕ ꯑꯗꯨ ꯌꯥꯝꯅ ꯆꯥꯔꯗꯤꯀꯣ
ꯎꯁ ꯋꯥꯏ
ꯈꯪꯗꯦ ꯑꯗꯨꯕꯨꯗꯤ ꯑꯗꯨꯝ ꯑꯩꯈꯣꯏꯒꯤ ꯑꯩꯈꯣꯏ ꯍꯛꯆꯥꯡꯅ ꯆꯥꯟꯅꯗꯕ ꯃꯥꯜꯂꯦꯗ
ꯍꯣꯏ ꯍꯣꯏ ꯑꯗꯨꯕꯨꯗꯤ ꯑꯩꯖꯨ ꯈꯖꯤꯡ ꯆꯥꯔꯗꯤ ꯅꯥꯏꯌꯦ ꯍꯥꯏꯗꯤ ꯈꯥꯖꯤꯡꯒꯨꯝꯕ ꯄ꯭ꯌꯨꯠ ꯇꯤꯟ ꯌꯥꯝ ꯌꯥꯎꯕ ꯄꯣꯠꯁꯦ
ꯑꯥ
ꯑ ꯑꯩꯅ ꯆꯥꯕ ꯀꯥꯟꯗ ꯑꯦꯂꯔꯖꯤ ꯑꯣꯏꯔꯦ ꯗꯤ ꯑꯩꯉꯣꯟꯗ ꯄ꯭ꯔꯣꯇꯤꯟꯗꯣ ꯐꯖꯅ ꯂꯩꯕꯒꯤꯀꯣ ꯄ꯭ꯔꯣꯇꯤꯟ ꯍꯦꯟꯖꯤꯟꯅ ꯂꯥꯛꯄ ꯀꯥꯟꯗ ꯑꯦꯂꯔꯖꯤ ꯇꯧꯕꯅꯦꯅ ꯍꯥꯏꯌꯦꯕ ꯑꯗꯨꯒꯤꯃꯥꯏꯅ ꯑꯣꯏꯔꯝꯒꯅꯤ ꯑꯧ ꯎꯝ ꯅꯉꯣꯟꯗ ꯌꯥꯎꯕ ꯄꯣꯠꯇꯣ ꯍꯦꯟꯖꯟꯅ ꯂꯥꯛꯄꯒꯤꯀꯣ
ꯍꯣꯏ
ꯎꯝ
ꯑꯦꯂꯔꯖꯤꯛꯕꯨꯗꯤ ꯇꯧꯗꯦꯗ ꯑꯩꯉꯣꯟꯗ ꯍꯥꯏꯕꯗꯤ ꯀꯩꯅꯣ ꯐꯤꯕꯔꯒꯨꯝꯕꯀꯣ ꯑꯗꯨꯝ ꯇꯧ ꯑꯗꯨꯝ ꯍꯧꯔꯅꯤ ꯑꯗꯨ ꯌꯥꯝꯅ ꯆꯥꯔꯗꯤ ꯕꯣꯜ ꯕꯣꯜꯗꯤ ꯌꯦꯡꯒꯗ꯭ꯔꯥ ꯅꯣꯏ
ꯎꯝ
ꯇꯥꯕ꯭ꯔꯣ
ꯎꯝ
ꯕꯣꯜ ꯕꯣꯜ ꯌꯦꯡꯒꯗ꯭ꯔꯥ
ꯎꯝ
ꯀꯅꯥꯕꯨ ꯀꯅꯥꯕꯨ ꯁꯄꯣꯔꯠ ꯇꯧꯔꯦ
ꯑꯦ ꯕꯣꯜ ꯌꯦꯡꯗꯦ ꯇꯨ ꯑꯩ ꯑꯣꯏꯔꯖꯨ ꯑꯩꯗꯤ ꯄꯤꯛꯏꯉꯩꯗꯒꯤ ꯑꯗꯨꯝ ꯔꯣꯅꯥꯜꯗꯣ ꯑꯗꯨꯝ ꯄꯥꯝꯃꯦ
ꯍꯥꯏꯗꯤ ꯍꯣꯏ ꯃꯦꯁꯤꯁꯨ ꯂꯦꯖꯦꯟꯅ ꯃꯣꯏ ꯂꯣꯏꯅꯃꯛ ꯂꯦꯖꯦꯟ ꯉꯥꯛꯇꯅꯦꯀꯣ ꯑꯅꯝꯕꯅ ꯑ ꯕꯥꯏꯁ ꯑꯝꯇ ꯂꯩꯇꯦ ꯍꯥꯏꯗꯤ ꯃꯦꯁꯤ ꯍꯩ ꯍꯩꯇꯦ ꯑꯩ ꯀꯩꯝꯇ ꯍꯥꯏꯔꯣꯏ ꯃꯥꯁꯨ ꯍꯩꯕꯗꯨꯅ ꯐꯥꯎꯔꯤꯦꯅꯦ ꯃꯦꯁꯤ ꯍꯣꯏꯁꯨ ꯀꯣ
ꯃꯥꯅꯦ
ꯑꯦꯅꯤ ꯅꯦꯃꯥꯔ ꯀꯔꯤ ꯀꯔꯥ ꯂꯣꯏꯅꯃꯛ ꯃꯣꯏ ꯃꯣꯏꯒꯤ ꯍꯣꯠꯅꯖꯃꯟꯗ ꯂꯣꯏꯅ ꯐꯥꯎꯋꯦ ꯑꯗꯨ ꯇꯧꯕꯇꯕꯨ ꯑꯗꯨꯝ ꯍꯥꯏꯗꯤ ꯑꯩꯅ ꯏꯍꯥꯟ ꯍꯥꯟꯅ ꯐꯨꯠꯕꯣꯂꯔ ꯈꯪꯕꯁꯤ ꯔꯣꯅꯥꯜꯗꯣ ꯍꯥꯟꯅ ꯈꯪꯉꯦꯕꯀꯣ
ꯍꯣꯏ
ꯑꯗꯒꯤ ꯃꯥꯒꯤ ꯄꯨꯟꯁꯤ ꯋꯥꯔꯤꯁꯨ ꯑꯗꯨꯝ ꯍꯥꯏꯗꯤ ꯌꯥꯝ ꯂꯥꯏꯅꯁꯨ ꯍꯧꯔꯛꯑꯦ ꯄ꯭ꯂꯁ ꯃꯉꯣꯟꯗ ꯀꯣꯟꯐꯤ ꯂꯩꯔ ꯑꯦꯅꯤ ꯃꯤ ꯑꯃꯅ ꯃꯉꯣꯟꯗ ꯉꯥꯡꯕ ꯆꯩꯕ ꯀꯩꯝꯇ ꯀꯅꯥ ꯃꯋꯥ ꯂꯧꯔꯛ ꯑ ꯃꯥꯒꯤꯕꯨ ꯃꯥꯒꯤ ꯒꯣꯜꯗꯣ ꯄꯣꯏꯟꯗ ꯑꯗꯨꯝ ꯑꯗꯨꯃꯥꯏꯅ ꯑꯗꯨꯝ ꯆꯠꯂꯦ ꯑꯗꯣ ꯃꯦꯁꯤ ꯍꯣꯏꯗꯤ ꯏꯅꯥꯛ ꯈꯨꯟ ꯑꯗꯨꯝ ꯍꯧꯔꯛꯄ ꯄꯄ ꯃꯤꯅꯦꯕ ꯃꯣꯏꯗꯤ ꯃꯃꯥ ꯃꯄꯥ ꯁꯞꯄꯣꯔꯠ ꯐꯖꯅ ꯇꯧꯔꯒꯀꯣ ꯍꯥꯏꯗꯤ ꯐꯥꯏꯅꯥꯟꯁꯦꯜꯂꯤ ꯁꯞꯄꯣꯔꯠ
ꯍꯣꯏ
ꯑꯗꯨꯒ ꯔꯣꯅꯥꯜꯗꯣ ꯍꯣꯏꯗꯤ ꯃꯥ ꯑꯗꯨꯝ ꯃꯥꯁꯨ ꯃꯁꯥꯒꯤ ꯑꯗꯨꯝ ꯊꯕꯛ ꯃꯤꯒꯤ ꯀꯥꯔ ꯋꯥꯆ ꯑꯗꯨꯗ ꯋꯥꯏ ꯁꯤꯠꯄ ꯈꯣꯠꯄ ꯆꯠꯂꯏꯗꯨꯅꯦ ꯑꯗꯒꯤꯗꯤ ꯃꯄꯥꯅꯒ ꯃꯥ ꯀꯃꯥꯏꯅ ꯄꯥꯝꯃꯝꯃꯤ ꯃꯃꯥꯅꯒ ꯀꯃꯥꯏꯅ ꯋꯥꯅ ꯌꯣꯛꯂꯛꯑꯦ ꯑꯗꯨ ꯃꯥꯒꯤ ꯑꯗꯨꯝ ꯃꯥꯒꯤ ꯂꯥꯏꯞꯁ꯭ꯇꯥꯏꯜꯁꯦ ꯑꯗꯨꯛꯀꯤ ꯃꯇꯤꯛ ꯀꯩꯁꯨ ꯂꯩ ꯐꯠꯇꯅ ꯂꯩꯔꯝꯕ ꯃꯥꯅ ꯍꯧꯖꯤꯛ ꯄꯨꯔꯥ ꯋꯥꯔꯜꯒꯤ ꯑꯗꯨꯝ ꯇꯣꯞꯇ ꯂꯩꯕ ꯃꯤ ꯑꯣꯏꯕꯅꯤꯅꯀꯣ
ꯅꯪꯗꯤ ꯔꯣꯅꯥꯜꯗꯣꯒꯤ ꯃꯔꯝꯗ ꯌꯥꯝ ꯈꯪꯂꯝꯝꯃꯤꯅꯦ
ꯍꯥꯥ
ꯔꯣꯅꯥꯜꯗꯣꯒꯤ ꯃꯔꯝꯗ ꯑꯩ ꯌꯥꯝ ꯈꯪꯂꯝꯝꯕꯅꯤ ꯑꯇꯣꯞꯄ ꯑꯇꯣꯞꯄ ꯅꯨ ꯅꯨꯄꯤꯗꯤ ꯍꯥꯏꯕꯗꯤ ꯔꯣꯅꯥꯜꯗꯣ ꯃꯁꯥ ꯌꯥꯝ ꯐꯌꯦ ꯃꯁꯛ ꯐꯖꯩꯌꯦ ꯑꯗꯣ ꯄꯪꯉꯥꯡ ꯉꯥꯡꯕꯀꯣ
ꯅ
ꯅꯠꯇ꯭ꯔ
ꯑꯗꯨ ꯅꯠꯇꯦ ꯑꯩꯗꯤ
ꯅꯠꯇꯦ ꯅꯪ ꯅꯪꯉꯣꯟꯗ ꯍꯥꯏꯕ ꯅꯠꯇꯦ ꯑꯇꯣꯞꯄ ꯅꯨꯄꯤ ꯍꯥꯏꯕꯅꯤꯅ ꯅꯪꯗꯤ ꯔꯦꯅꯥꯜꯗꯣꯒꯤ ꯃꯔꯝꯗ ꯌꯥꯝ ꯈꯪꯉꯝꯃꯦ ꯍꯥꯏꯕꯅꯤꯗ ꯑꯗꯣ ꯑꯇꯣꯞꯄ ꯅꯨꯄꯤꯗꯤ ꯑꯗꯨꯝ ꯄꯪꯉꯥꯡ ꯉꯥꯡꯕ ꯌꯥꯎꯋꯦꯕ
ꯍꯣꯏ ꯍꯣꯏ ꯑꯗꯨꯕꯨꯗꯤ ꯆꯨꯝꯃꯦ
ꯑꯗꯣ ꯚꯥꯏꯁꯇꯤ ꯂꯩꯇꯦ ꯍꯥꯏꯗꯤ ꯃꯦꯁꯤꯁꯨ ꯁꯤꯊꯅꯕ ꯏꯃꯥ ꯃꯉꯣꯟꯗ ꯀꯩꯝ ꯂꯩꯇꯦ ꯍꯥꯏꯗꯤ ꯃꯥꯁꯨ ꯂꯦꯖꯦꯟꯅꯦꯕ
ꯑ ꯐꯨꯠꯕꯣꯜꯒꯤ ꯐꯨꯠꯕꯣꯜꯒꯤ ꯇꯥꯔꯝꯗ ꯍꯥꯏꯔꯗꯤ ꯍꯥꯏꯕꯗꯤ ꯐꯨꯠꯕꯣꯜ ꯅꯣꯂꯦꯠꯖ
ꯍꯣꯏ ꯍꯣꯏ ꯑꯗꯨꯝ ꯃꯣꯏꯒꯤ ꯇ꯭ꯔꯣꯐꯤ ꯃꯣꯏ ꯒꯤ ꯒꯣꯜ ꯀꯔꯤ ꯂꯦꯛ ꯑꯗꯨ ꯑꯗꯥꯏꯒꯤꯕꯨꯗꯤ ꯍꯣꯏ ꯃꯁꯤꯡ ꯍꯦꯛ ꯑꯗꯨꯝ ꯍꯦꯟꯇꯣꯛ ꯍꯦꯟꯖꯤꯅꯗꯤ ꯃꯣꯏꯒꯤ ꯃꯥꯏ ꯃꯥꯅ ꯍꯣꯠꯅꯖꯕꯒꯤ ꯑꯗꯨꯝ ꯐꯪꯖꯕꯅꯤꯗꯅ ꯃꯦꯠꯁꯤꯅ ꯍꯦꯟꯅ ꯌꯥꯝ ꯐꯪꯒꯦꯔꯥ ꯔꯣꯅꯥꯜꯗꯣꯅ ꯍꯦꯟꯅ ꯐꯪꯒꯦꯔꯅꯦ ꯃꯥꯅꯦ ꯍꯦꯟꯅ ꯐꯪꯒꯦꯔꯥ ꯑꯗꯨꯗꯤ ꯃꯣꯏ ꯃꯣꯏꯒꯤꯅꯦ ꯑꯗꯨꯑꯣꯏꯁꯨ ꯑꯩꯈꯣꯏꯅ ꯄꯥꯝꯖꯕ ꯃꯥꯒꯤ ꯂꯥꯏꯞ ꯏꯁꯇꯥꯏꯜ ꯃꯥꯒꯤ ꯑꯦꯇꯤ ꯨ ꯃꯥꯥꯒꯤ ꯀꯦꯔꯤꯛꯇꯔ ꯑꯗꯨꯅꯤꯗ ꯑꯗꯨꯝ
ꯋꯥꯔꯜ ꯀꯞꯇꯗꯤ ꯋꯥꯔꯜ ꯀꯞꯇ ꯀꯅꯥꯕꯨ ꯊꯥꯖꯕ꯭ꯔꯥ
ꯑꯁ ꯋꯥꯜ ꯀꯞꯁꯦ ꯈꯪꯗꯦ ꯍꯥꯏꯗꯤ ꯕ꯭ꯔꯥꯖꯤꯜꯁꯤꯅ ꯍꯦꯛꯇ ꯀꯥꯈꯤꯗꯧ ꯃꯥꯜꯂꯤ ꯈꯪꯗꯦ
ꯕ꯭ꯔꯥꯖꯤꯜ ꯀꯥꯔꯣꯏꯗ
ꯀꯥꯔꯔꯣꯏꯗ꯭ꯔꯥ ꯍꯟꯗꯛꯇꯤ
ꯎꯝ ꯃꯣꯏꯒꯤ ꯄ꯭ꯂꯦꯁꯦ ꯐꯖꯗꯦꯕ
ꯍꯧꯖꯤꯛ ꯀꯅꯥꯅ ꯏꯐ ꯐꯖꯒꯦ ꯄ꯭ꯂꯦ
ꯍꯧꯖꯤꯛ ꯐꯖꯕꯗꯤ ꯐ꯭ꯔꯥꯟꯁ ꯑꯣꯏꯅ ꯐꯖꯩꯗ
ꯍꯣꯏ ꯐ꯭ꯔꯥꯟꯁꯁꯤꯁꯨ ꯑꯗꯨꯝ ꯃꯃꯤꯡ ꯆꯠꯂꯤꯗ ꯑꯗꯨ ꯀ ꯀꯥꯒꯤꯒꯤꯕ ꯗꯤ ꯍꯦꯛꯇ ꯕ꯭ꯔꯥꯖꯤꯜ ꯍꯦꯛꯇ ꯑꯣꯏꯈꯤꯕ
ꯇꯤ ꯄ꯭ꯂꯦꯌꯥꯔ ꯌꯥꯝꯅ ꯐꯩꯕ ꯏꯁꯇꯥꯔ ꯉꯥꯛꯇꯅꯦ ꯑꯦꯇꯦꯛꯀꯤꯡ ꯃꯣꯏꯒꯤ ꯑꯦꯇꯦꯛꯀꯤꯡꯗꯣ ꯄꯨꯔꯥ ꯏꯁꯇꯥꯔ ꯈꯛꯇꯅꯦꯕ
ꯎꯝ ꯎꯝ ꯎꯝ
ꯌꯥꯝ ꯍꯩꯕ ꯈꯛꯇꯅꯦ ꯑꯗꯨꯒꯤꯅꯦ ꯃꯣꯏꯅ ꯑꯦꯠꯚꯥꯟꯇꯦꯖ ꯂꯩꯔꯤꯁꯦ ꯑꯗꯨꯒ ꯃꯣꯏꯒꯤ ꯄꯨꯜꯗꯗꯤ ꯄꯨꯜ ꯑꯅꯤ ꯂꯩꯌꯦꯕꯀꯣ
ꯑꯥ
ꯑꯗꯨꯒ ꯃꯣꯏ ꯐ꯭ꯔꯥꯟꯁꯀꯤ ꯄꯨꯜꯗ ꯑꯁꯤ ꯅꯪꯅ ꯅꯪ ꯒꯤ ꯔꯣꯅꯥꯜꯗꯣꯁꯨ ꯌꯥꯎꯋꯦꯕ ꯃꯣꯏꯒꯤ ꯇꯤꯝꯁꯨ ꯑꯗꯨꯒ ꯄꯨꯜ ꯑꯃꯗꯅ ꯕ꯭ꯔꯥꯖꯤꯜꯒ ꯑꯥꯔꯖꯦꯟꯇꯤꯅꯥ ꯏꯪꯂꯦꯟ ꯂꯩꯌꯦ ꯏꯪꯂꯦꯟꯁꯨ ꯐꯖꯩꯗ ꯑꯥꯔꯖꯦꯟꯇꯤꯅꯥꯁꯨ ꯐꯖꯩ
ꯑꯥꯔꯖꯦꯟꯇꯤꯅꯥ ꯅꯅꯦꯕ ꯀꯥꯍꯟꯅꯤꯡꯉꯤꯕꯁꯦ
ꯎꯝ ꯐꯨꯠꯕꯣꯜꯗꯤ ꯇꯝꯕ ꯉꯝꯗꯦ ꯍꯥꯏꯕꯗꯤ ꯕ꯭ꯔꯥꯖꯤꯜꯁꯨ ꯌꯥꯝ ꯉꯟꯅ ꯅꯣꯛ ꯑꯥꯎꯠ ꯆꯠꯈ꯭ꯔꯦ ꯍꯥꯏꯕꯗꯤ ꯏꯤ ꯄꯦꯔꯥꯒꯋꯦꯗꯤ ꯄꯦꯔꯥꯒꯣꯏꯗꯤ ꯌꯥꯝ ꯁꯣꯟꯕ ꯇꯤꯝꯅꯦꯕ ꯑꯗꯨ ꯑꯣꯏꯔꯁꯨ ꯖꯔꯃꯅꯤꯗꯣ ꯖꯔꯃꯅꯤ ꯖꯔꯃꯅꯤꯗꯁꯨ ꯃꯤ ꯃꯣꯏꯒꯤ ꯐꯦꯟꯁꯤꯡꯗꯤ ꯌꯥꯝꯅ ꯊꯥꯖꯕꯅꯦꯕ ꯍꯥꯟꯅ ꯁꯥꯟꯅꯕ ꯃꯦꯠꯆꯇ ꯒꯣꯜ ꯌꯥꯝꯅ ꯆꯟꯕꯅꯦꯕ ꯃꯣꯏ ꯑꯗꯨ ꯊꯥꯖꯕ ꯊꯥꯖꯔꯒ ꯌꯥꯝ ꯉꯟꯅ ꯅꯣꯛ ꯑꯥꯎ ꯆꯠ ꯀ꯭ꯔꯤꯅ ꯑꯣꯏꯗꯦ ꯐꯨꯠꯕꯣꯜꯗꯤ ꯇꯝꯕ ꯉꯝꯗꯦ ꯄ꯭ꯂꯦ ꯑꯣꯏꯅꯗꯤ ꯐ꯭ꯔꯥꯟꯁꯅ ꯐꯖꯔꯦꯗ